ꯎꯝ ꯑꯪ ꯀꯩꯅꯣ ꯇꯧꯕꯗꯣ ꯅꯪ ꯉꯁꯤ ꯄꯩꯈꯥ ꯊꯥꯕ ꯆꯠꯂꯨꯕ꯭ꯔꯣ ꯀꯔꯝ ꯀꯥꯟꯗ ꯆꯠꯀꯦ ꯅꯣꯏꯅꯦ ꯄꯔꯤꯈꯥ ꯀꯔꯝ ꯀꯥꯟꯗ ꯂꯩꯒꯦ꯫ ꯑꯣ ꯉꯁꯤ ꯀꯩꯢꯝꯇ ꯂꯩꯇꯦꯕ꯫ ꯑꯣ ꯑꯩꯗꯣ ꯀꯩꯅꯣ ꯇꯧꯁꯦꯅ ꯍꯥꯏꯒꯦ ꯇꯧꯕꯅꯦ ꯉꯔꯥꯡ ꯑꯦꯟꯖꯥꯝꯗꯤ ꯀꯃꯥꯏꯅ ꯇꯧꯔꯝꯒꯦ꯫ ꯎꯝ꯫ ꯎꯝ ꯀꯩꯅꯣ ꯇꯧꯕꯗꯣ ꯍꯧꯖꯤꯛꯁꯦ ꯄꯩꯔꯤꯈꯥꯁꯦ ꯀꯩꯅꯣ ꯁꯦꯟꯇꯔ ꯁꯤꯟꯕꯁꯦ ꯍꯥꯏꯗꯤ ꯏꯝꯐꯥꯜ ꯀꯣꯂꯦꯖꯀꯤꯁꯤꯅ ꯀꯦ ꯄꯤꯗ ꯇꯥꯔꯦꯗꯅ ꯑꯗꯒꯤ ꯀꯦ ꯄꯤ ꯑꯃꯗ ꯇꯥꯕ ꯑꯇꯣꯞꯄꯗ ꯇꯥꯕ ꯑꯗꯨꯃꯥꯏꯅ ꯇꯥꯅꯩꯗꯅ ꯑꯗ ꯑꯩꯅ ꯏꯝꯐꯥꯜ ꯀꯣꯂꯦꯖꯇ ꯇꯧꯔꯝꯃꯤꯀꯥꯟꯗ ꯑꯗꯨꯝ ꯀꯕꯛ ꯀꯕꯛ ꯅꯨꯡꯉꯥꯏꯔꯝꯃꯦ ꯑꯗꯣ ꯑꯇꯣꯞꯄ ꯀꯣꯂꯦꯖꯇ ꯇꯥꯟꯅꯕ ꯈꯣꯠꯅꯕ ꯇꯧꯕꯗꯨꯗ ꯆꯦꯛꯁꯤꯜꯂꯛꯒꯗ꯭ꯔꯥꯅ ꯇꯧꯔꯤꯅꯤꯅꯦ ꯑꯩꯈꯣꯏꯅ ꯇꯝꯃꯛꯄ ꯃꯇꯝꯗꯗꯤ ꯀꯩꯁꯨ ꯀꯩꯅꯣ ꯇꯧꯔꯛꯇꯦꯕ ꯑꯗꯨꯗꯥꯥꯏꯅ ꯆꯤꯟꯅ ꯍꯥꯏꯗꯤ ꯑꯇꯣꯞꯄ ꯁꯦꯟꯇꯔꯗ ꯇꯥꯗꯅ ꯈꯣꯠꯇꯅ ꯇꯧꯔꯛꯇꯕꯅꯤꯅ ꯏꯁꯥ ꯀꯣꯂꯦꯖꯇ ꯇꯥꯔꯛꯄꯅꯤꯅ ꯅꯨꯡꯉꯥꯏꯌꯦꯕ ꯑꯣꯖꯥꯈꯩꯅꯁꯨ ꯍꯥꯏꯗꯤ ꯀꯣꯏꯁꯟꯗꯣ ꯑꯟꯁꯔꯗꯣ ꯐꯖꯅ ꯄꯤꯊꯣꯛꯇꯅ ꯈꯣꯠꯇꯅꯒ ꯇꯧꯕ ꯌꯥꯎꯋꯦ ꯂꯥꯟ ꯃꯅꯨꯡꯁꯨ ꯑꯣꯏꯕꯒ ꯑꯗꯨꯗꯒꯤ ꯅꯨꯡꯉꯥꯏꯈꯤꯕꯅꯦꯕ ꯑꯗꯨ ꯅꯣꯏ ꯃꯇꯝꯗ ꯍꯧꯖꯤꯛꯇꯤ ꯂꯥꯟꯖꯨ ꯂꯩꯇ꯭ꯔꯦꯗꯅ ꯀꯩꯁꯨ ꯑꯗꯨꯗꯨꯅ ꯅꯪꯗꯣ ꯄꯩꯈꯥꯗꯣ ꯀꯃꯥꯏꯅ ꯇꯧꯔꯝꯗꯣꯏ ꯖꯥꯠꯅꯣ ꯍꯥꯏ ꯈꯗꯣ ꯈꯜꯂꯝꯕꯅꯤ ꯀꯩꯅꯧ ꯇꯧꯕ꯭ꯔꯣ ꯀꯩ ꯁꯞꯖꯦꯛ ꯊꯣꯛꯀꯦ ꯉꯔꯥꯡꯗꯣ ꯑꯩꯗꯣ ꯍꯪꯉꯛꯀꯦꯅ ꯇꯧꯔꯒ ꯀꯥꯎꯋꯦ ꯍꯪꯕ ꯄꯨꯡ ꯀꯥꯎ꯫
ꯑꯗꯣ ꯅꯣꯏ ꯅꯣꯏꯒꯤꯗꯤ ꯀ꯭ꯔꯝ ꯀꯥꯟ ꯇꯥꯒꯦ ꯅꯪ ꯑꯦꯛꯖꯥꯝꯗꯨ
ꯑꯩꯈꯣꯏꯒꯤꯗꯤ ꯑꯦꯛꯖꯥꯝ ꯋꯥꯠꯂꯤꯗ ꯊꯥꯃꯨꯛ ꯋꯥꯠꯂꯤ ꯑꯦ ꯊꯥꯃꯨꯛ ꯋꯥꯠꯇ꯭ꯔꯦ ꯍꯞꯇꯥ ꯑꯅꯤꯃꯨꯛ ꯋꯥꯠꯂꯤꯕ ꯃꯥꯜꯂꯦ ꯍꯞꯇꯥ ꯑꯅꯤꯃꯨꯛ ꯂꯩꯔꯒꯗꯤ ꯑꯦꯛꯖꯥꯝ ꯇꯧ ꯍꯥꯏꯔꯅꯦꯕꯀꯣ꯫ ꯇꯥꯔꯤꯛ ꯖꯨꯟꯒꯤ ꯗꯦꯠ ꯁꯤꯛꯁꯇꯒꯤ ꯍꯧꯕꯅꯦ ꯖꯨꯂꯥꯏꯒꯤ꯫ ꯖꯨꯂꯥꯏꯒꯤ ꯗꯦꯠ ꯁꯤꯛꯁꯇꯒꯤ ꯍꯧꯔꯒ ꯖꯨꯂꯥꯏꯒꯤ ꯗꯦꯠ ꯇ꯭ꯋꯦꯟꯇꯤ ꯐꯥꯎꯅꯦ ꯇꯧꯗꯣꯏꯖꯦ ꯑꯗꯨ ꯖꯨꯂꯥꯏꯒꯤ ꯗꯦꯠ ꯁꯤꯛꯁꯀ ꯁꯚꯦꯟꯒꯁꯤꯅ ꯀꯩꯅꯣ ꯑꯣꯏꯗꯣꯏꯕ ꯁ꯭ꯋꯥꯌꯝ ꯑꯝꯅ ꯁꯕꯖꯦꯛ ꯑꯃ ꯂꯩꯌꯦꯕ ꯀꯩꯅꯣ ꯇꯧꯗꯣꯏ ꯌꯥꯝ ꯊꯤꯅ ꯅꯨꯡꯉꯥꯏꯒꯖꯥꯠꯅꯤꯗ ꯑ ꯀ꯭ꯂꯥꯁꯁꯦ ꯁꯨꯛꯇꯧ ꯇꯧꯔꯣꯏꯗꯣꯢꯅꯦꯕ ꯈꯪꯉꯕ ꯑꯣꯟꯂꯥꯏꯟꯗ ꯀ꯭ꯂꯥꯁ ꯇꯧꯖꯦꯕꯗꯤ ꯍꯥꯏꯔꯒ ꯑꯣꯟꯂꯥꯏꯟꯗ ꯀ꯭ꯂꯥꯁꯁꯦ ꯚꯤꯗꯤꯑꯣ ꯑꯣꯏꯅ ꯊꯥꯒꯠꯂꯛꯇꯣꯏꯅꯦꯕ ꯔꯦꯀꯣꯔꯠ ꯇꯧꯔꯒ ꯁꯤ ꯚꯤꯗꯤꯑꯣ ꯔꯦꯀꯣꯔꯠ ꯇꯧꯕꯁꯦ ꯑꯩꯅ ꯌꯥꯎꯕꯤꯔꯅꯤꯗꯅ ꯑꯗꯨꯒ ꯂꯦꯁꯟ ꯑꯃꯃꯝꯒꯤ ꯀꯨꯏꯁ ꯃꯆꯥ ꯃꯆꯥ ꯑꯃꯃꯝ ꯇꯧꯅꯤꯕ ꯀꯣꯏꯁꯟ ꯀꯣꯏꯁꯟ ꯀꯨꯟꯒ ꯌꯥꯡꯈꯩꯒꯒ ꯑꯗꯨꯝ ꯍꯪꯕ ꯑꯗꯨꯗꯨ ꯈꯨꯝꯕꯤꯔꯅꯤꯗꯅ ꯑꯩꯅ ꯅꯪ ꯍꯥꯏꯗꯤ ꯇꯥꯏꯝ ꯃꯤꯅꯤꯠꯁꯨ ꯂꯩꯇꯦꯕ ꯁꯤꯒꯤ ꯃꯤꯅꯤꯠ ꯃꯤꯅꯤꯠ ꯁꯤꯒꯤ ꯃꯅꯨꯡꯗ ꯈꯨꯝꯕ ꯀꯥꯏꯅ ꯂꯩꯇꯦꯕ ꯀꯩꯁꯨ ꯅꯪꯅ ꯄꯨꯡ ꯆꯪꯒꯦꯔ ꯄꯨꯡ ꯃꯔꯤ ꯃꯉꯥ ꯆꯪꯒꯦꯔ ꯌꯥꯏꯑꯕ ꯈꯨꯝꯕꯤꯔꯅꯤ ꯑꯗꯨꯗꯨꯒ ꯂꯣꯏꯔꯦ ꯑꯗꯨꯝ ꯑꯗꯨꯏ ꯑꯗꯨꯒꯤ ꯁꯕꯖꯦꯛꯇꯨꯃ ꯊꯥꯔꯅꯤ ꯁꯤꯛꯁꯇ ꯁꯕꯖꯅꯁꯦ ꯀꯩꯝ ꯄꯥꯗ꯭ꯔꯁꯨ ꯌꯥꯏ ꯄꯥꯁꯇ ꯇꯧꯕ ꯌꯥꯗꯦ ꯀꯩꯝ ꯄꯥꯗ꯭ꯔꯁꯨ ꯌꯥꯕ ꯍꯥꯏꯁꯦ ꯑꯗꯨꯝ ꯀꯣꯏꯊꯣꯛꯄ ꯊꯣꯛꯄ ꯑꯣꯟꯂꯥꯏꯟꯗ ꯊꯥꯗꯣꯏꯅꯦꯕ ꯁꯤꯃꯔꯄ ꯊꯥꯕꯅꯤ ꯈꯟꯗꯦ ꯑꯃ ꯇꯧꯕꯅꯤ ꯈꯪꯗꯦ ꯊꯅꯅ ꯑꯗꯨꯒ ꯗꯦꯠ ꯅꯥꯏꯟꯗꯒꯤ ꯑꯦꯛꯖꯥꯝ ꯃꯦꯟ ꯁꯕꯖꯦꯛ ꯍꯧ ꯟꯕ ꯀ ꯄꯦꯄꯔꯁꯦ ꯅꯣꯏꯒꯤꯅ ꯍꯧꯖꯤꯛꯁꯦ ꯀꯃꯥꯏꯅ ꯇꯧꯒꯦ ꯄꯦꯄꯔ ꯍꯥꯏꯗꯤ ꯁꯞꯖꯦꯛꯁꯦ ꯀꯃꯥꯏꯅ ꯇꯧꯔꯤꯅꯣ ꯅꯣꯏꯒꯤ
ꯑꯩꯈꯣꯏꯒꯤ ꯍꯧꯖꯤꯛꯀꯥꯟꯒꯤ ꯄꯦꯄꯔꯁꯤꯅ ꯁꯕꯖꯦꯛ ꯇꯝꯕꯁꯦ ꯑꯩꯈꯣꯏꯒꯤ ꯀꯣꯂꯦꯖ ꯇꯧꯕ ꯍꯥꯏꯁꯦ ꯁꯕꯖꯦꯛ ꯑꯃꯈꯛꯇ ꯆꯠꯇꯠꯇꯅꯦꯕ ꯑꯗꯨ ꯑꯃ ꯈꯔ ꯈꯤꯪ ꯆꯠꯄ ꯍꯥꯏꯁꯦ ꯀꯃꯥꯏꯅ ꯍꯥꯏꯒꯦ ꯑꯦꯅꯤꯤ ꯑꯦꯅꯤꯇꯤ ꯑꯅ ꯂꯩꯌꯦ ꯃꯃꯤꯡ ꯑꯃ ꯕꯟ ꯆꯠꯇꯅꯠꯇ ꯑꯩ ꯃꯥꯁ ꯄꯥꯡ ꯁꯕꯖꯦꯛꯁꯤꯗ ꯄꯦꯄꯔ ꯑꯍꯨꯝ ꯈꯥꯏꯗꯣꯛꯑꯅꯤ ꯄꯦꯄꯔ ꯑꯍꯨꯝ ꯀꯣꯔ ꯋꯥꯟ ꯀꯣꯔ ꯇꯨ ꯀꯣꯔ ꯊ꯭ꯔꯤ ꯀꯣꯔ ꯀꯣꯔ ꯍꯥꯏꯅ ꯆꯠꯇꯅꯦꯕ ꯄꯦꯄꯔ ꯑꯍꯨꯝ ꯈꯥꯏꯗꯣꯛꯑꯅꯤ ꯑꯗꯨ ꯉꯁꯥꯏ ꯄꯦꯄꯔ ꯃꯔꯤ ꯂꯥꯁ ꯁꯨꯕꯁꯤꯅꯅ ꯖꯦꯅꯔꯤ ꯍꯥꯏꯅ ꯑꯃ ꯂꯩꯌꯦ ꯑꯗꯨꯁꯤꯅ ꯂꯥꯁ ꯑꯣꯏꯍꯟꯗꯨꯅꯤ ꯑꯗꯨꯃꯥꯏꯅ ꯇꯧꯋꯦ ꯑꯗꯣ ꯍꯌꯦꯡ ꯍꯌꯦꯡ ꯊꯣꯛꯏ ꯑꯦꯛꯖꯥꯝꯗꯨꯗꯤ ꯅꯨꯡꯉꯥꯏꯗꯦ ꯑꯩꯅ ꯄꯥꯝꯅ ꯂꯧꯖꯕꯤꯕ ꯄꯦꯄꯔ ꯑꯃꯈꯛꯇ ꯎꯟꯕꯤꯔꯤꯕ ꯁꯞꯖꯦꯛꯇꯨꯗ ꯆꯟꯅ ꯍꯥꯏ ꯂꯩꯕꯁꯦ ꯇꯥꯏ ꯅ ꯏ ꯂꯩꯦꯛ ꯀꯥꯛꯄꯤꯂꯦ ꯀꯌꯥ ꯂꯩ ꯑꯗꯒꯤ ꯂꯩꯕꯥꯛꯀꯤ ꯀꯔꯝ ꯂꯩꯕꯥꯛꯀꯤ ꯂꯩꯔꯣꯟ ꯀꯌꯥ ꯂꯩ ꯂꯩꯕꯥꯛ ꯎꯝ ꯝ ꯃꯥꯒꯤ ꯀꯔꯝꯕ ꯂꯩꯔꯣꯟꯗ ꯑꯁꯤ ꯀꯩ ꯀꯩ ꯀꯒꯤ ꯂꯩꯍꯥꯎ ꯀꯌꯥꯝ ꯂꯩ ꯑꯗꯩꯇ ꯂꯦꯍꯣ ꯀꯦ ꯑꯃ ꯂꯩꯇꯦ ꯑꯗ ꯃꯊꯛ ꯁꯪꯕ ꯂꯩꯔꯧꯗꯨꯅ ꯀꯔꯤꯅ ꯁꯦꯝꯃꯤ ꯑꯗꯩꯗꯤ ꯀ ꯃꯈꯥ ꯊ ꯂ ꯂꯩꯒꯗꯅ ꯀ ꯀꯃꯥꯏꯅ ꯇꯧꯕ ꯂꯩꯔꯣꯅꯣ ꯑꯩꯈꯣꯏꯒꯤ ꯏꯁꯤꯡꯒꯤ ꯆꯥꯡ ꯀꯗꯥꯥꯏꯋꯥꯏꯗ ꯂꯩ ꯈꯣꯠꯂꯤ ꯑꯗꯨꯒꯨꯝꯕ ꯇꯝꯕꯩ ꯉꯥꯛꯇꯅꯤꯅꯦ ꯑꯩꯈꯣꯏ ꯍꯤꯡꯉꯤꯕ ꯑꯀꯣꯏꯕꯗ ꯂꯩꯔꯤꯕ ꯍꯤꯡꯉꯕ ꯍ ꯉꯁꯤꯁꯤ ꯑ ꯑꯩꯈꯣꯏꯁꯤꯒ ꯀꯌꯥꯝ ꯆꯨꯅꯅ ꯌꯥꯝꯅ ꯐꯖꯅ ꯁꯦꯝꯃꯤꯉꯦ ꯑꯗꯣ ꯑꯗꯨꯗꯨꯣ ꯇꯥꯛꯄ ꯈꯣꯠꯄ ꯑꯗꯨꯒꯨꯝꯕ ꯉꯥꯛꯇꯅꯤꯗ ꯌꯥꯝ ꯅꯨꯡꯉꯥꯏꯈ꯭ꯔꯕ ꯍꯌꯦꯡ ꯊꯥꯔ ꯑꯗꯨꯁꯤꯗꯤ
ꯑꯣ ꯑꯩ ꯑꯗꯨ ꯀꯩꯅꯣꯅꯤꯅꯦ ꯖꯤꯑꯣꯂꯣꯖꯤꯅꯤꯅꯦ ꯅꯪꯒꯤ ꯁꯕꯖꯦꯛꯁꯦ ꯑꯗꯨ ꯑꯩꯈꯣꯏꯒꯤꯁꯤꯅ ꯀꯩꯅꯣꯅꯦꯕ ꯁꯞꯖꯦꯛꯁꯦ ꯑꯗꯨꯃꯥꯏꯅ ꯅꯣꯏꯒꯤꯅ ꯖꯤꯑꯣꯂꯣꯖꯤ ꯍꯥꯏꯕ ꯑꯃꯅꯦ ꯑꯗꯒꯤ ꯍꯤꯁꯇ꯭ꯔꯤꯒꯨꯝꯕ ꯑꯃꯁꯨ ꯌꯥꯎꯔꯝꯒꯅꯤ ꯑꯗꯩ ꯁꯞꯖꯦꯛ ꯑꯅꯤ ꯑꯍꯨꯝꯕ ꯑꯗꯨ ꯄꯨꯜꯂꯤꯅꯤꯗꯅ ꯑꯩꯈꯣꯏꯒꯤꯁꯤꯅ ꯀꯃꯥꯏꯅ ꯇꯧꯒꯦꯗ ꯑꯪꯀ ꯈꯛꯇꯅꯦꯕ ꯑꯩꯅ ꯂꯧꯔꯤꯁꯤꯁꯤꯅ ꯑꯪꯀꯁꯤꯗ ꯄꯦꯄꯔ ꯍꯥꯏꯅ ꯈꯥꯏꯗꯣꯛꯇꯣꯏꯅꯦꯕ ꯑꯪꯀꯁꯤꯗ ꯃꯈꯜ ꯑꯪꯀꯁꯦ ꯁꯔꯨꯛ ꯌꯥꯝ ꯆꯥꯎꯕꯅꯤꯅꯅꯦ ꯍꯪꯒꯁꯦ ꯃꯈꯜ ꯃꯔꯤ ꯊꯣꯛꯅꯅꯦꯕ ꯊꯨꯒꯥꯏꯏꯁꯦ ꯃꯣꯏꯅ ꯇꯣꯄꯣꯂꯣꯖꯤ ꯀꯥꯏꯅ ꯑꯗꯒꯤ ꯃꯤꯖꯔ ꯊꯤꯑꯣꯣꯔꯤ ꯀꯥꯏꯅ ꯇꯧꯔꯒ ꯁꯕꯖꯦꯛ ꯃꯔꯤ ꯊꯣꯛꯅ ꯈꯥꯏꯗꯣꯛꯀꯗꯣꯏꯅꯦꯕ ꯁꯞꯖꯦꯛ ꯃꯔꯤ ꯄꯦꯄꯔ ꯃꯔꯤꯁꯦ ꯑꯣꯖꯥ ꯃꯔꯤ ꯇꯣꯉꯥꯟ ꯇꯣꯉꯥꯟ ꯇꯥꯛꯑꯅꯤ ꯑꯗꯨꯗꯨꯒ ꯑꯦꯛꯖꯥꯝꯁꯤꯁꯨ ꯇꯣꯉꯥꯟ ꯇꯣꯉꯥꯟꯅ ꯄꯦꯄꯔ ꯃꯥꯔꯛ ꯆꯥꯝꯃ ꯆꯥꯝꯃ ꯑꯦ ꯆꯥꯝꯃ ꯅꯠꯇꯦ ꯃꯥꯔꯛ ꯃꯔꯐꯨ ꯅꯠꯇꯦ ꯃꯔꯐꯨꯔ ꯍꯨꯝꯗ꯭ꯔꯥꯅꯦ ꯃꯥꯔꯛ ꯍꯨꯝꯐꯨꯇꯔꯥꯒꯤ ꯄꯦꯄꯔ ꯃꯔꯤ ꯊꯥꯗꯣꯏꯅꯦꯕ ꯃꯥꯔ ꯍꯨꯝꯐꯨꯇꯔꯥꯒꯤ ꯄꯦꯄꯔ ꯃꯔꯤꯁꯦ ꯑꯩꯈꯣꯏꯅ ꯑꯗꯨꯝ ꯃꯥꯔ ꯀꯌꯥꯅꯣ ꯀꯨꯟꯃꯉꯥ ꯀꯨꯟꯊ꯭ꯔꯥ ꯑꯗꯨ ꯐꯪꯉꯗꯤ ꯌꯥꯔꯦꯗꯅ ꯄꯥꯁ ꯇꯧꯔꯦ ꯑꯗꯨꯒꯤ ꯋꯥꯔꯤꯅꯦꯇꯤ ꯅꯨꯡꯉꯥꯏꯇꯦ ꯑꯗꯨꯝ ꯀꯩꯅꯣꯁꯦ ꯀꯨꯟ ꯃꯉꯥ ꯑꯣꯏꯔꯝ ꯃꯥꯜꯂꯦ ꯐꯪꯉꯗꯤ ꯄꯥꯁ ꯇꯧꯕꯗꯣ ꯑꯗꯨꯃꯥꯏꯅ ꯇꯧꯗꯅꯦꯥ ꯄꯩꯈꯥ ꯇꯥꯃꯤꯟꯅꯕꯁꯦ ꯅꯪꯒꯤ ꯀꯥꯏ ꯅꯨꯄꯤ ꯇꯥꯃꯤꯟꯅꯩꯌꯦꯕ ꯅꯪ ꯍꯥꯏꯕꯗꯣ
ꯅꯍꯥꯟ ꯊꯣꯛꯈꯤꯕꯗꯨꯗꯤ ꯅꯨꯄꯤꯒ ꯇꯥꯃꯤꯟꯅꯩꯌꯦ ꯍꯌꯦꯡ ꯊꯣꯛ ꯇꯨꯏꯁꯤꯗꯤꯄꯤꯒ ꯇꯥꯃꯤꯟꯅꯔ ꯑꯩꯒꯤ ꯅꯥꯀꯟꯗꯁꯨ ꯏꯃꯥꯟꯅꯕ ꯑꯃ ꯑꯩꯒ ꯍꯥꯟꯅ ꯚꯔꯥꯗ ꯂꯩꯃꯤꯟꯅꯔꯝꯕ ꯇꯨꯡꯗꯁꯨ ꯏꯃꯥꯟꯅꯕ ꯑꯃ ꯑꯗꯒꯤ ꯅꯨꯄꯥ ꯉꯥꯛꯇ ꯑꯩꯈꯣꯏꯒꯤ ꯐꯝꯐꯝ ꯂꯥꯡꯗ ꯐꯝꯗꯣꯔꯤ ꯁꯤꯡꯗꯣ ꯅꯨꯄꯥ ꯉꯥꯛꯇ ꯑꯣꯏꯅ ꯐꯅꯌꯥꯝ ꯁꯥꯡꯅ ꯑꯩꯒꯤ ꯃꯊꯛꯇ ꯂꯩꯕ ꯐꯝꯐꯝꯂꯥꯡ ꯑꯃ ꯑꯅꯤ ꯑꯗꯨꯗꯥꯏꯐꯥꯎꯒꯤ ꯅꯨꯄꯥ ꯉꯥꯛꯇ ꯊꯝꯃꯦ ꯅꯪꯒꯤ ꯅꯨꯄꯤ ꯐꯝꯃꯤꯟꯅꯕ꯭ꯔꯣ
ꯐꯝꯃꯤꯟꯅꯩ ꯐꯝꯃꯤꯟꯅꯩ ꯑꯃ ꯃꯥꯡꯗ ꯑꯃ ꯐꯝꯃꯦ ꯑꯗꯨ ꯇꯨꯡꯗ ꯏꯃꯥꯟꯅꯕ ꯑꯃ ꯐꯝꯃꯦ ꯑꯁ ꯈꯨꯅꯨꯡꯉꯥꯏꯗ ꯑꯩꯈꯣꯏꯒꯤꯗꯤ ꯑꯗꯨꯗ ꯅꯨꯄꯤ ꯐꯝꯃꯤꯟꯅꯕꯁꯨ ꯈꯔ ꯋꯥꯕꯅꯦ ꯁꯤꯖꯤꯟꯅꯕꯁꯦ ꯍꯥꯏꯗꯤ ꯀꯩꯅꯣ ꯇꯧꯗꯕꯅꯦꯕ ꯃꯣꯏꯗꯣ ꯀꯃꯥꯏ ꯍꯥꯏꯅꯤ ꯃꯧ ꯐꯠꯇꯕꯗꯤ ꯅꯠꯇ ꯅꯠꯇꯦ ꯃꯣꯏꯁꯨ ꯍꯥꯏꯗꯤ ꯃꯣꯏ ꯄꯥꯈꯠꯆꯕꯅꯦꯕ ꯐꯥꯈꯤꯗ꯭ꯔꯥ ꯀꯥꯏꯅ ꯑꯗꯨꯗꯨꯒꯤ ꯁꯤꯟꯅ ꯈꯔ ꯋꯥꯕꯅꯤ ꯅꯨꯄꯥ ꯍꯥꯏꯅ ꯐꯥꯁꯨ ꯐꯥꯅ ꯀꯥꯏꯅ ꯇꯧꯕꯧꯕ ꯌꯥꯎꯋꯤꯗꯅ ꯑꯗꯣ ꯑꯩꯈꯣꯏꯒꯤꯗꯤ ꯇꯧꯗꯦ ꯑꯗꯨꯏꯗꯤ ꯍꯥꯏꯗꯤ ꯅꯨꯡꯉꯥꯏꯑꯕ ꯑꯩꯈꯣꯏꯗꯤ ꯑꯗꯨꯃꯥꯏꯩꯅ ꯁꯤꯟꯅꯕ ꯈꯣꯠꯅꯕꯁꯦ ꯀꯪꯗꯗ ꯀꯥꯏ
ꯍꯣꯏꯒꯤꯁ ꯅꯨꯡꯉꯥꯏꯇꯦ ꯅꯨꯄꯥꯒ ꯇꯥꯕꯁꯦ ꯄꯔ ꯂꯥꯛ ꯇꯥꯔꯤꯗꯣ ꯁꯤꯟꯅꯕ ꯆꯩꯀꯠ ꯁꯦꯔꯥꯟꯒ ꯁꯦꯝꯃꯒ ꯄꯨꯔꯛꯄꯁꯨ ꯇꯧꯗꯦ ꯑ ꯑꯩꯅ ꯀꯔꯤꯝꯇꯁꯨ ꯄꯥꯕꯕꯤ ꯂꯥꯛꯅꯤ ꯑꯗꯨꯒ ꯃꯤꯉꯣꯟꯗꯒꯤ ꯁꯤꯂꯨꯔꯒ ꯑꯦꯅ ꯂꯥꯛꯄ ꯏꯃꯥꯟꯅꯕ ꯉꯥꯛꯇꯧ ꯇꯧꯋꯦ ꯅꯨꯄꯤꯒ ꯇꯥꯃꯤꯟꯅꯕꯁꯨ ꯍꯦ ꯅꯨꯡꯉꯥꯏꯕ ꯇ꯭ꯔꯦ ꯇꯥꯔꯤ ꯅꯨꯄꯤꯁꯤꯅ ꯎꯝ ꯑꯗꯨꯃꯥꯏꯅ ꯆꯦꯠꯄ ꯆꯔꯥꯡꯗꯨ ꯄꯨꯖ ꯂꯩꯇꯦ ꯈꯔ ꯄꯥꯔ ꯂꯥꯛꯄꯗꯨꯅ ꯑꯗꯨꯝ ꯁꯤꯡꯅ ꯈꯣꯠꯅꯗꯅ ꯑꯗꯨꯝ ꯍꯪꯅ ꯈꯣꯠꯅꯗꯅ ꯑꯗꯨꯝ ꯇꯧꯔꯒ ꯅ ꯁ ꯅꯨꯡꯉꯥꯏꯕ ꯑꯩꯒ ꯇꯥꯃꯤꯟꯅꯕ ꯅꯨꯄꯤꯅꯦ ꯑꯩꯁꯦ ꯄꯥꯛ ꯄꯥꯛ ꯇꯥꯃꯤꯟꯅꯕ ꯅꯠꯇꯕꯅꯤꯅ
ꯑ
ꯃꯥꯥꯏ ꯃꯥꯏꯒꯤ ꯈꯥꯏ ꯇꯃꯤꯗ ꯍꯗ꯭ꯔ ꯑꯩ ꯑꯩꯒꯦ ꯇꯑꯣꯥꯏꯗꯝ
ꯑꯣ ꯑꯩꯗꯤ ꯀꯔꯤꯅꯣ ꯍꯥꯏꯗꯤ ꯁꯤꯟꯕꯁꯦ ꯁꯀꯪꯈꯤꯅꯤ ꯍꯥꯏꯅ ꯍꯥꯟꯅ ꯍꯩꯔꯝꯗꯕꯅꯦ ꯍꯥꯏꯕ ꯑꯗꯣ ꯍꯟꯗꯛꯁꯤ ꯎꯄꯥꯏ ꯂꯩꯇꯕ ꯈꯔ ꯁꯤꯜꯂꯤꯅꯤ ꯑꯗꯣ ꯍꯟꯗꯛ ꯄꯩꯈꯥꯁꯤꯗꯤ ꯑꯗꯨꯝ ꯀꯨꯏꯌꯦꯦ ꯄꯥꯈꯠꯂꯛꯏꯁꯦ ꯃꯃꯥꯡꯒꯤꯗ ꯍꯥꯏꯐꯦꯠ ꯁꯤꯜꯂꯨꯏꯌꯦ ꯑꯗꯣ ꯏꯁꯥꯁꯦ ꯍꯥꯏꯗꯤ ꯊꯋꯥꯏꯗꯣ ꯏꯃꯨꯡ ꯅꯨꯡꯉꯥꯏꯇꯦꯕ ꯁꯤꯟꯕꯗ ꯑꯩꯈꯣꯏꯗ ꯄꯥꯁ ꯇꯧꯗ ꯌꯥꯗꯦꯅ ꯈꯜꯂ ꯁꯤꯜꯂꯨꯕꯅꯦ ꯑꯗꯣ ꯄꯥꯁ ꯇꯧꯗ꯭ꯔꯁꯨ ꯀꯩꯗꯧꯋꯦꯒꯦ ꯑꯩ ꯈꯔ ꯏꯔ ꯂꯣꯏꯦ ꯀꯥꯏꯅ ꯁꯨꯝ ꯈꯟꯖꯤꯜꯂꯛꯄ ꯑꯃ ꯌꯥꯎꯔꯛꯑꯦꯕ ꯑꯗꯨꯅ ꯍꯟꯗꯛꯇ ꯈꯥꯔꯗꯤ ꯈꯪꯗꯦ ꯁꯤꯤꯟꯗꯧ ꯃꯥꯟꯗꯦ ꯑꯩꯗꯣ ꯈꯔꯁꯨ ꯌꯦꯡꯉꯦ ꯍꯥꯏꯗꯤ ꯌꯥꯝꯅ ꯁꯞꯖꯦꯛꯁꯦ ꯍꯥꯟꯅ ꯑꯩꯈꯣꯏ ꯃꯃꯥꯡꯒꯤ ꯄꯩꯈꯥꯗꯗꯤ ꯄꯦꯄꯔꯗꯣ ꯀꯩꯅꯣ ꯑꯣꯏꯈꯤꯑꯕ ꯄꯦꯄꯔ ꯃꯉꯥꯔ ꯀꯩꯅꯣꯝ ꯇꯥꯈꯤꯑꯕ ꯄꯦꯄꯔꯗꯣ ꯌꯥꯝꯕꯒꯤ ꯑꯗꯨꯒ ꯒꯦꯞꯁꯨ ꯅꯣꯡꯃ ꯅꯣꯡꯃ ꯅꯣꯡꯃ ꯅꯤꯅꯤ ꯅꯣꯡꯃ ꯅꯤꯅꯤ ꯈꯤꯇꯪ ꯒꯦꯞ ꯂꯩꯕꯒꯤ ꯄꯥꯈꯐꯝ ꯈꯪꯗꯗꯅ ꯑꯁ ꯎꯄꯥꯏ ꯂꯩꯇꯕꯒꯤ ꯁꯤꯜꯂꯒꯦꯅ ꯇꯧꯔ ꯁꯤꯟꯈꯤꯕꯅꯦꯕ ꯈꯪꯗꯦ ꯍꯟꯗꯛꯇꯤ ꯈꯔ ꯁꯤꯟꯕꯁꯦ ꯇꯣꯛꯇꯧ ꯃꯥꯜꯂꯦ ꯑꯩꯁꯦ ꯒꯁꯟ ꯇꯃꯦꯔꯝ
ꯍꯣꯏꯝ ꯅ ꯐꯪꯉ ꯃꯉꯥ ꯐꯪꯉꯦ ꯅꯨꯃꯤꯠ ꯃꯉꯥꯅꯤ ꯆꯇꯤꯊꯥ ꯑꯦꯛꯖꯥꯝꯁ ꯊꯣꯛꯀꯦꯅꯤꯡ ꯊꯣꯛꯀꯦ ꯀꯃꯥꯏꯅ ꯇꯧꯕ ꯈꯪꯦ ꯑꯗꯣ ꯐꯔꯦ ꯑꯩꯁꯨ ꯁꯣꯝ ꯟꯗ ꯊꯕꯛ ꯑꯝꯇ ꯇꯧꯔꯨꯏꯒꯦ ꯑꯃꯒ ꯍꯥꯏꯁꯨꯣ ꯍꯣꯔꯦꯟ ꯑꯃꯨꯛ ꯁꯥꯔꯁꯤ ꯑꯩꯁꯨ ꯁꯣꯝ ꯅꯥꯀꯟꯗ ꯊꯕꯛ ꯑꯃ ꯇꯧꯔꯨꯒꯤꯒꯦꯕ ꯍꯣꯔꯦꯟ ꯁꯥꯔꯁꯦꯕ
ꯍꯣ ꯍꯣ ꯀꯩꯅꯣ ꯇꯧ ꯍꯣ ꯊꯝꯃꯦ ꯊꯝꯃꯦ